ꯍꯜꯂꯣ
ꯍꯜꯂꯣ ꯍꯂꯣ ꯍꯣ ꯍꯂꯣ
ꯍꯜꯂꯣ
ꯂꯩꯀꯥꯏ ꯂꯩꯀꯥꯏ ꯇꯥꯕ꯭ꯔꯣ
ꯇꯗꯦ ꯅꯪ ꯇꯥꯕ꯭ꯔꯣ
ꯑꯩꯁꯨ ꯇꯥꯗꯦ ꯑꯗꯨ ꯑꯣꯏꯔꯁꯨ ꯇꯥꯒꯦ
ꯄ ꯀ꯭ꯔꯤ ꯇꯧꯕ꯭ꯔꯣ
ꯀꯔꯤꯁꯨ ꯇꯧꯗꯦ ꯍꯧꯖꯤꯛꯇꯤ ꯑꯩ ꯊꯕꯛ ꯀꯟꯅ ꯁꯨꯔꯤꯌꯦ
ꯑ ꯀꯔꯤ ꯊꯕꯛ
ꯍꯧꯖꯤꯛ ꯑꯩ ꯂꯧꯗ ꯆꯠꯂꯤꯕ
ꯑꯣ ꯊꯦꯡꯈꯔꯦ ꯌꯨꯝꯗ ꯍꯛꯂꯈ꯭ꯔꯣ
ꯍꯜꯂꯛꯑꯦ ꯃꯨꯛ
ꯅꯪꯒꯤ ꯅꯨꯄꯤꯅ ꯉꯥꯏꯔꯒ ꯂꯩꯔꯦ ꯅꯪꯕꯨ
ꯑꯩꯒꯤ ꯅꯨꯄꯤ ꯍꯧꯖꯤꯛ ꯀꯣꯜ ꯇꯧꯔꯤꯌꯦ
ꯑꯣ ꯀꯔꯤ ꯍꯥꯏꯕ꯭ꯔꯥ ꯃꯥꯅ
ꯀꯩꯁꯨ ꯍꯥꯏꯏ ꯂꯩꯗ ꯌꯨꯝ ꯍꯜꯂꯛꯄ꯭ꯔꯣ ꯍꯥꯏꯌꯦ
ꯑ ꯑ ꯍꯦ ꯑꯂ ꯀ
ꯑꯗꯨꯗ
ꯀꯔꯤ ꯁꯥꯡ ꯆꯥꯕ꯭ꯔꯣ
ꯍꯣꯏꯔꯣ ꯉꯁꯤ ꯉꯁꯤ ꯉꯁꯤꯀꯣ
ꯎꯝ
ꯉꯁꯤ ꯀꯩꯅꯣ ꯆꯌꯦ
ꯇꯔꯦꯠ
ꯁꯟꯖꯌꯦ
ꯁꯟ
ꯑꯥꯎ
ꯆꯥꯟꯗ ꯀ
ꯑ ꯂꯧꯕꯨꯛꯇ ꯂꯩꯥꯛꯕꯗꯨꯣ
ꯀꯗ
ꯂꯧꯕꯨꯛꯅ ꯂꯩꯕ ꯁꯟꯗꯨ ꯈꯪꯅꯕ꯭ꯔꯥ ꯃꯥꯗꯧ ꯀ ꯀꯩꯅꯣ ꯆꯥꯕꯗ ꯅꯥꯄꯤ ꯅꯥꯄꯤꯒꯨꯝꯕ ꯆꯥꯕꯗꯣ
ꯍꯣꯏ ꯍꯣꯏ
ꯑꯣ ꯑꯣ ꯍꯣꯏ ꯍꯣꯏ ꯍꯥꯏꯌꯨ ꯀꯩꯅꯣ
ꯃꯔꯛ ꯃꯔꯛꯇꯗꯤ ꯃꯥꯗꯣ ꯌꯨꯝꯗ ꯆꯪꯉꯒ ꯁꯕꯣꯜꯐꯥꯎ ꯆꯥꯕꯅꯦ
ꯑꯣ
ꯎꯝ
ꯍꯣꯏ ꯈꯔ ꯈꯔꯗꯤ ꯈꯪꯉꯦ ꯂꯣꯏꯅ ꯈꯪꯗ꯭ꯔꯁꯨ ꯈꯔ ꯈꯔ ꯈꯪꯉꯦ
ꯎꯝ ꯈꯪꯗꯤ ꯈꯪꯕ꯭ꯔꯥ
ꯍꯣꯏ ꯈꯪ
ꯎꯝ ꯈꯅꯗꯤ ꯐꯅ ꯃꯨꯒꯜꯗꯗꯤ ꯁꯥꯔꯁ ꯇꯧꯅ ꯀꯣ
ꯑ ꯇ ꯍ
ꯀꯔꯤꯔꯣ ꯑꯩꯈꯣꯏ ꯏꯃꯨꯡꯗ ꯃꯊꯛꯇ ꯑꯁ ꯀꯔꯤ ꯍꯥꯏꯁꯤꯔꯥ ꯃꯃꯤꯡꯗꯣ ꯈꯪꯗꯕ ꯅꯨꯡꯗꯥꯡ ꯅꯨꯡꯗꯥꯡ ꯑꯣꯏꯔꯗꯤ ꯑ ꯑꯃ ꯃꯆꯥ ꯉꯥꯜꯂꯒ ꯆꯠꯄꯗꯨ ꯑꯩ ꯃꯃꯤꯡ ꯈꯪꯗꯕ
ꯀ꯭ꯔꯤꯔ
ꯃꯤꯇꯩꯂꯣꯟꯗ ꯈꯪꯗꯕ
ꯏꯟꯁꯦꯛꯁꯀꯨꯝꯕ
ꯑꯧ ꯑꯗꯨꯒꯨꯝꯕꯗꯣ ꯃꯥꯒꯤ ꯃꯥꯒꯤ ꯃꯇꯊꯣꯟꯁꯤ ꯉꯥꯜꯂꯒ ꯂꯩꯕꯗꯨꯣ ꯅꯨꯡꯗꯥꯡ ꯅꯨꯡꯗꯥꯡ ꯃꯔꯛꯇ ꯑꯗꯨꯝ ꯄꯥꯏꯔꯒ ꯂꯩꯕꯗꯨ ꯈꯪꯕ꯭ꯔꯥ
ꯐꯪꯗꯦ
ꯎꯝ ꯈꯪꯉꯔꯣꯏ ꯅꯪ ꯎꯔꯗꯤ ꯑꯃꯨꯛ ꯈꯪꯒꯅꯤ
ꯑꯥ
ꯃꯃꯤꯡꯗꯣ ꯈꯪꯗꯕꯅꯤꯅ ꯑꯁ ꯌꯥꯝ ꯂꯨꯏꯅꯦ
ꯎꯝ ꯎ
ꯍꯥꯏꯗꯤ ꯍꯥꯏꯅꯤꯡꯅ ꯍꯥꯏꯕ ꯉꯝꯗ꯭ꯔꯦ ꯁ ꯀꯣꯛꯄꯤꯅꯤ ꯉꯥꯛꯄꯤꯅꯤ ꯅꯤꯡꯁꯤꯅꯤ
ꯍꯣꯏ ꯍꯣꯏ ꯈꯉꯦ ꯈꯉꯦ ꯈꯟꯇꯤꯁꯨꯨ ꯈꯉꯦ
ꯑꯣ ꯉꯁꯤ ꯇꯨꯝꯕ ꯌꯥꯗꯦ ꯍꯥꯏꯕꯅꯤꯀꯣ ꯑꯩꯅ ꯇꯨꯝꯒꯅꯨꯀꯣ ꯉꯁꯤꯗꯤ ꯑꯩꯅ ꯍꯣꯔꯦꯟ ꯍꯌꯦꯡ ꯇꯨꯝꯃꯨꯕ ꯑ
ꯑ ꯍꯣꯏ ꯍ ꯇꯔꯃꯤ
ꯅꯪ ꯕꯣ ꯌꯦꯡꯗ꯭ꯔꯣ
ꯌꯦꯗꯦ ꯍꯥ ꯑꯩꯒꯤ ꯇꯤꯝ
ꯑꯣ ꯁꯤꯈ꯭ꯔꯕꯣ ꯄꯣꯛꯈ꯭ꯔꯕꯣ ꯑꯁ ꯅꯪꯗꯤ ꯐꯣꯇꯣ ꯑꯣꯏꯔꯝꯅꯤ ꯑꯗꯨꯗꯤ
ꯍꯣꯏ
ꯈꯪꯉꯦꯕ ꯑꯣꯏꯔꯣꯏ ꯑꯣꯏꯔꯣꯏ ꯑꯩꯗꯤ ꯀꯥ ꯀꯥꯕꯗ ꯑꯗꯨꯝ ꯁ ꯄ ꯑꯔꯖꯦꯟꯇꯤꯅꯥ
ꯅꯪ ꯅꯪ
ꯑꯩꯗꯤ ꯅꯠꯇꯦ ꯑꯩꯗꯤ ꯅꯠꯇꯦ
ꯑꯗꯨꯗꯤ
ꯏꯟꯗꯤꯌꯥ
ꯑꯩꯕꯨ ꯅꯠꯇ꯭ꯔꯥ
ꯏꯟꯗꯤꯌꯥ ꯑꯩꯗꯤ
ꯑ ꯍ ꯍ ꯏꯟꯗꯤꯌꯥ ꯏꯟꯗꯤꯌꯥꯅ
ꯑꯁ ꯀꯔꯤꯒꯤꯅꯣ ꯃꯣꯏꯗꯣ ꯐꯨꯠꯕꯣꯜ ꯄ꯭ꯂꯦꯌꯔ ꯄꯥꯎꯊꯣꯛꯄ ꯉꯝꯗꯦ ꯃꯤꯗꯤ ꯌꯥꯝꯒ ꯃꯣꯏꯗꯤ ꯀ꯭ꯔꯤꯀꯦꯠ ꯉꯗ ꯁꯅ ꯂꯩꯔꯦ ꯁꯤꯗꯤ ꯌꯥꯅꯤꯡꯗꯦꯗ ꯑꯩꯗꯤ
ꯍꯥꯏꯕꯅꯤ ꯑꯗꯨꯨ
ꯎꯝ ꯅꯪ ꯑꯣꯏꯅ ꯁꯥꯅꯥꯒꯦꯔꯥ
ꯑꯩꯅ ꯍꯥꯏꯕꯤꯕꯅꯦ ꯍꯣꯏ ꯑꯩꯅ
ꯑꯁ ꯃꯅꯨꯡꯊꯥꯡ ꯆꯍꯤꯗ ꯑꯩ ꯄ꯭ꯔꯥꯏꯝ ꯃꯤꯅꯤꯁꯇꯔ ꯄꯨꯅꯃꯛ ꯀꯟꯅ ꯍꯣꯠꯅꯔꯤ ꯑꯗꯨꯝ ꯃꯇꯝꯗꯗꯤ ꯅꯪꯕꯨ ꯅꯪꯕꯨꯁꯨ ꯌꯥꯎꯍꯜꯂꯒꯦ ꯅꯪꯅ ꯆꯤꯐ ꯃꯤꯅꯤꯁꯇꯔ ꯑꯣꯏꯒꯦꯔꯥ ꯀꯩ ꯑꯣꯏꯒꯦꯔꯥ
ꯍꯣꯔ ꯑꯩꯅ ꯆꯤꯐ ꯃꯤꯅꯤꯁꯇꯔ ꯑꯣꯏꯒꯦ ꯑꯗꯨ ꯑꯩꯕꯨ ꯄꯩꯁꯥ ꯑꯦꯛꯁꯇ꯭ꯔꯥ ꯑꯦꯛꯁꯇ꯭ꯔꯥ ꯄꯤꯔꯛꯑꯣ ꯇꯥꯕ꯭ꯔꯣ ꯍ ꯇꯥꯕ꯭ꫪꯣ
ꯑꯥꯎ
ꯑꯥ
ꯅꯪ ꯄꯨꯡ ꯀꯌꯥꯒ ꯇꯨꯝꯕ꯭ꯔꯥ
ꯄꯨꯡ ꯇꯦꯟ ꯊꯔꯇꯤꯒꯨꯝꯕꯗ
ꯑꯣ ꯇꯦꯟ ꯊꯥꯔꯇꯤ
ꯎ ꯑꯩꯈꯣꯏꯗꯤ ꯁꯤꯛꯁ
ꯑꯠꯆꯥ ꯂꯩꯔꯤꯛ ꯌꯥꯝ ꯄꯥꯕ꯭ꯔꯣ
ꯅꯠꯇꯦ ꯂꯥꯏꯔꯤꯛ ꯄꯥꯕ ꯅꯠꯇꯦ ꯑꯩꯈꯣꯏꯗꯤ ꯗ꯭ꯌꯨꯇꯤ ꯂꯩꯌꯦ
ꯀꯩꯗ꯭ꯌꯨꯇꯤ
ꯑꯩꯈꯣꯏꯗꯤ ꯂꯩ ꯇꯝꯕꯅꯤꯅ ꯗ꯭ꯌꯨꯇꯤꯁꯨ ꯆꯠꯄꯅꯦ
ꯀꯔꯤ ꯗ꯭ꯌꯨꯇꯤ ꯍꯥꯏꯅ ꯈꯟꯖꯩ
ꯍꯣꯁꯄꯤꯇꯥꯜ ꯗꯇꯤ ꯍꯣꯁꯄꯤꯇꯥꯜ ꯗꯗꯤꯇꯤ ꯇꯥꯕ꯭ꯔꯣ ꯍ ꯇꯥꯕ꯭ꯔꯣ ꯍꯜꯂꯣ